ꯎꯝ
ꯇꯥꯗꯔꯣ
ꯇꯥꯏ ꯇꯥꯞꯅ ꯇꯥꯏ
ꯎꯝ ꯀꯟꯅ ꯇꯥꯔꯛꯑꯅꯤ ꯍꯧꯖꯤꯛ
ꯑꯣ ꯀꯦ ꯇꯥꯔꯦ
ꯋꯥꯔꯤ ꯇꯥꯛꯁꯇꯨ ꯎꯝ ꯕꯦꯔꯤꯐꯤꯀꯦ ꯇꯥꯛꯁꯇꯨ ꯂꯣꯏꯔꯛꯀꯗꯧ ꯃꯥꯜꯂꯦ ꯍꯩꯅ ꯂꯣꯏꯔꯛꯀꯗꯧꯁꯨ ꯃꯥꯜꯂꯦ ꯃꯥꯟꯕꯕꯨꯗꯤ ꯄ꯭ꯂꯁ
ꯍꯥ
ꯆꯥꯝꯃꯉꯥ ꯑꯃ ꯆꯪꯒꯀꯗꯧꯕ ꯃꯥꯜꯂꯦ
ꯋꯥ ꯀꯣꯡ ꯀꯁꯤ
ꯎꯝ ꯋꯥꯥꯎ ꯇꯋꯥꯗꯅꯤ ꯄꯨꯟꯅ ꯂꯨꯄꯥ ꯀꯩꯃꯨꯛ ꯁꯨꯗꯣꯔꯦ ꯑꯗꯨꯅꯦ ꯆꯥꯃꯉꯥ ꯆꯥꯇ꯭ꯔꯨꯛ ꯆꯃꯥꯄꯜ ꯂꯤꯁꯤꯡ ꯑꯃꯨꯛ ꯁꯨꯗꯔꯦ ꯄꯨꯟꯅ ꯍꯟꯗꯛꯁꯤꯒꯤ ꯁꯤꯒꯤ ꯕꯦꯔꯤꯕꯦꯔꯤ ꯐꯕ ꯎꯝ ꯐꯩ ꯑꯗꯨꯗꯤ ꯉꯔꯥꯡ ꯄꯩꯁꯥ ꯊꯧꯔꯛꯈ꯭ꯔꯦ ꯂꯥꯏꯕ꯭ꯔꯦꯔꯤꯒꯤ ꯄꯩꯁꯥ ꯊꯧꯔꯛꯑꯦ ꯉꯔꯥꯡ ꯇꯥꯡ
ꯐꯥꯗꯔ꯭ꯤꯗ ꯇꯥꯡ ꯇ꯭ꯔꯥꯍꯨꯝꯗꯣꯏꯗ ꯐꯥꯔꯅꯤ
ꯀꯩꯗ ꯄꯤꯒꯦꯅ ꯅꯨꯃꯤꯠ ꯍꯦꯉꯥꯏ ꯈꯣꯠ ꯀꯥꯏꯅ ꯈꯔꯝꯕ ꯄꯩꯁꯥꯗꯤ ꯂꯩꯔ ꯂꯩꯔꯁꯨ ꯄꯤꯔꯣꯏꯅ ꯑꯩꯅ ꯈꯕ ꯀꯦꯁ ꯑꯣꯏꯅ ꯈꯔ ꯌꯥꯎ ꯑꯗꯨꯒ ꯑꯦꯀꯥꯎꯟꯗ ꯈꯔ ꯌꯥꯎꯗꯗꯒꯤ ꯑꯗꯨꯝ ꯄꯤꯁꯜꯂꯝꯒꯦꯅ ꯈꯟꯕꯅꯦ ꯑꯗꯣ ꯉꯥꯏꯈꯣꯅ ꯍꯥꯏꯔꯝꯕꯅꯤꯅ
ꯏ ꯆ ꯐꯝ ꯇ ꯎꯝ
ꯊꯧꯕꯥꯜꯗꯨ ꯇꯣꯇꯦꯜ ꯁꯠ ꯗꯥꯎꯟ ꯂꯥꯎꯈ꯭ꯔꯦ ꯊꯤꯡꯈ꯭ꯔꯦ ꯕꯟ ꯇꯧꯈ꯭ꯔꯦ
ꯕꯤꯁꯥꯗ ꯉ
ꯑꯉꯥꯎ ꯐꯩ ꯉꯇꯅꯤꯅꯦ ꯃꯣꯏ ꯑꯉꯛꯄ ꯃꯤ ꯉꯥꯡꯇꯅꯤ ꯏꯁꯥ ꯍꯥꯡꯉ ꯀꯩꯗꯧꯔꯒꯦ ꯃꯈꯣꯏꯅ ꯄꯣꯠ ꯃꯣꯏꯅ ꯄꯣꯠ ꯇꯥꯡꯅ ꯌꯣꯜꯂꯦ ꯑꯗꯨ ꯏꯁꯥꯗ ꯍꯣꯡ ꯌꯣꯉꯛꯒ ꯆꯥꯛꯏꯁꯤꯦ ꯃꯣꯏꯅ ꯀꯔꯤꯒꯤꯅꯣ
ꯌꯥꯗꯗꯅ ꯋꯥꯕꯗ
ꯀꯔꯤꯒꯤꯅꯣꯕꯤ ꯁꯂꯥꯡ ꯑꯃ ꯑꯣꯏꯅ ꯁꯤ ꯇꯧꯔꯤꯁꯤ ꯑꯁꯤ ꯌꯥꯝꯅ ꯃꯣꯏꯒꯤ
ꯕꯖꯥꯔ ꯃꯅꯥꯛꯇꯗꯨꯅ ꯊꯥꯏꯅꯗ ꯂꯩꯔꯛꯄ ꯀꯩꯊꯦꯜ ꯑꯃꯈꯃꯨꯛ ꯊꯠꯅꯕ ꯍꯣꯠꯅꯔꯤꯝꯃꯤ
ꯂꯣꯏꯔꯤꯗ ꯗꯦꯚꯂꯞ ꯃꯦꯟ ꯃꯨꯊꯠꯄꯠꯇꯦꯦꯕꯦꯟ ꯃꯇꯦꯡ ꯄꯥꯡꯉꯤꯃꯤ ꯑꯗꯨꯒ ꯃꯣꯏꯒꯤ ꯊꯥꯏꯅꯒꯤ ꯇ꯭ꯔꯦꯗꯤꯁꯅꯦꯜ ꯋꯥꯈꯜꯂꯣꯟꯗ ꯍꯅꯨꯕꯤꯁꯤꯡ ꯆꯠꯀꯗꯅꯤꯗ ꯑꯩꯒꯤ ꯐꯠꯇ꯭ꯔꯣ ꯕꯤꯁꯥꯜ ꯍꯥꯡꯗ ꯄꯣꯠ ꯍꯧꯣꯡꯗꯅ ꯐꯪꯍꯜꯂꯤꯁꯤ ꯐꯔꯤꯅꯦ ꯃꯣꯏꯅ ꯀꯔꯕꯥꯔ ꯇꯧꯕ ꯅꯨꯡꯉꯥꯏꯅꯕ ꯕꯤꯁꯥꯜ ꯍꯥꯡꯉꯒ ꯑꯔꯛ ꯑꯔꯛꯄ ꯗꯨꯅꯤꯌꯥꯒꯤ ꯃꯍꯤꯡꯁ ꯈ꯭ꯋꯥꯏꯗꯒꯤ ꯄꯣꯠ ꯇꯥꯉꯁꯤ ꯑꯗꯨꯁꯨ ꯊꯧꯕꯥꯜꯅꯦꯕ
ꯎꯝ ꯎ
ꯄꯤꯁ ꯄꯣꯇꯥ ꯈꯔꯖꯅꯤ ꯍꯦ ꯎꯝ
ꯅꯝ ꯇꯂ ꯏꯦ
ꯏꯁꯁ ꯊꯕ ꯄ ꯇꯥꯡ ꯐꯅ ꯂꯩꯕ ꯉꯝꯃꯣꯏ ꯑꯩꯈꯣꯏꯅꯒ ꯁꯤꯗꯒꯤ ꯗꯨꯀꯥꯟꯗꯒꯤ ꯏꯨꯇꯤꯌꯥꯁꯦ ꯖꯤꯟꯁ ꯑꯗꯒꯤ ꯐꯨꯔꯤꯠ ꯇꯤ ꯁꯥꯔꯠꯇ ꯍꯥꯏꯔꯣ ꯑꯗꯒꯤ ꯑꯃ ꯑꯃ ꯍꯣꯡꯅ ꯂꯩꯔꯤ ꯃꯌꯥꯝꯁꯤ
ꯝ ꯆꯠꯂꯨꯁꯨꯣ ꯀꯅ ꯑꯣꯗ ꯁꯦ ꯂꯝ ꯂꯒ ꯌꯥꯐꯤꯁ ꯇꯥꯦꯄꯣꯦ ꯀꯥꯏ ꯁꯪꯒ ꯔꯦ
ꯑꯁ ꯅꯨꯡꯉ ꯑꯣꯏꯔꯦ ꯅꯪ ꯈꯔꯦꯕꯨꯚꯥꯏꯔꯗꯤ ꯁꯨꯃꯥꯏꯅ ꯇꯧꯔꯔꯦ
ꯀꯅ ꯑ
ꯑꯇꯥꯕ ꯃꯤꯒꯤꯗ ꯅꯣꯛꯑꯅꯤ
ꯎ
ꯊꯥꯏꯅꯒꯤ ꯒ꯭ꯔꯥꯟ ꯃꯥꯗꯔ ꯃꯥꯜꯂ ꯂꯩꯕꯅꯦ ꯃꯝꯇꯥꯗ
ꯄꯤ
ꯏꯁ
ꯆꯥꯛꯇꯨ ꯊꯣꯡꯉꯔꯣꯏꯗ ꯔꯤꯇꯟꯗꯨ ꯍꯧꯔꯛꯑꯣ ꯍꯥꯏꯕ ꯈꯔ ꯑꯍꯨꯝ ꯃꯔꯤꯒꯨꯝꯕ
ꯃꯃ ꯀꯃ ꯍꯨ ꯃꯔꯤ ꯆꯥꯗꯔꯔꯕ
ꯆꯥꯛ ꯁꯥꯇꯕꯤꯤꯗ ꯑꯗꯨ ꯆꯠꯔꯣꯏꯒ
ꯑꯣ
ꯍꯞꯇꯥꯡ ꯁ꯭ꯋꯥꯏꯗꯗꯒꯤ ꯂꯨꯄꯥ ꯆꯥꯇ꯭ꯔꯨꯛ ꯆꯥꯇ꯭ꯔꯦꯠꯇ ꯐꯪꯕ ꯖꯤꯟꯁꯀ ꯑꯁꯤꯦ ꯂꯤꯁꯤꯡ ꯑꯃ ꯁꯅꯤ ꯆꯍꯨꯝ ꯂꯤꯁꯤꯡ ꯑꯃ ꯑꯗꯩ ꯇꯥ ꯑꯃꯗ ꯂꯤꯁꯤꯡ ꯑꯃ ꯆꯅꯤ
ꯍ ꯅꯣꯏ ꯅꯝꯕꯣꯣꯟ ꯀꯩꯊꯦꯟ ꯅꯝꯕꯣꯣꯟ ꯀꯩꯊꯦꯟꯗꯣ ꯍꯥꯏꯗꯤ ꯃꯣꯏꯅ ꯕꯣꯜ ꯀꯩꯊꯦꯜꯒꯤ ꯏꯃꯥ ꯁꯤꯡ ꯍꯥꯏꯔꯦ ꯗꯨꯀꯥꯟ ꯄꯥꯝꯕꯤꯁꯤꯡ ꯄꯨꯂꯞ ꯄꯨꯜꯂꯒ ꯃꯦꯂꯥ ꯑꯗꯒꯤ ꯑꯗꯨꯝꯕ ꯁꯣꯞꯄꯤꯡ ꯃꯥꯔꯀꯦꯠ ꯀꯩꯀꯥ ꯑꯝꯇ ꯍꯥꯡꯕ ꯌꯥꯔꯣꯏ ꯑꯊꯤꯕ ꯊꯝꯃꯦ ꯀꯥꯏꯅ ꯑꯗꯨ ꯉ ꯅꯥꯡ ꯌꯥꯎꯔꯛꯄꯅꯤ ꯈꯕꯔꯗ
ꯅꯝꯕꯣꯜ ꯑꯦꯔꯤꯌꯥꯗ ꯀꯥꯏꯅ
ꯀꯔꯤꯒꯤꯅꯣ ꯍꯥꯏꯗ ꯑꯩ ꯒ꯭ꯌꯥꯟ ꯇꯥꯗꯦꯕ ꯀꯔꯤ ꯏꯐꯦꯛ ꯂꯩꯕꯅꯣ
ꯑꯩꯈꯣꯏꯒꯤ ꯃꯅꯤꯄꯨꯔꯒꯤ ꯀꯩꯗ ꯃꯣꯏꯅ ꯏꯀꯣꯅꯣꯃꯤꯗ ꯃꯣꯏꯅ ꯃꯣꯏꯒꯤ ꯈꯨꯗꯣꯡꯆꯥꯥꯕ ꯌꯥ ꯎꯝ ꯈꯨꯗꯣꯡꯆꯥꯥꯕꯁꯤꯡꯗꯨꯣ ꯃꯣꯏꯅ ꯑꯣꯏꯅ ꯂꯧꯈ꯭ꯔꯦ ꯑꯩꯈꯣꯏꯅ ꯂꯧꯕ ꯐꯪꯗ꯭ꯔꯦ
ꯏꯁ ꯏꯀꯔꯃꯤ ꯑꯁꯤ ꯆꯞ ꯃꯥꯟꯅꯅ ꯍꯥꯏꯔꯛꯏꯁꯤꯗꯤ
ꯍꯝ ꯍꯝ
ꯏꯀꯣꯅꯣꯃꯤꯛꯁꯅꯦꯕ ꯁꯤꯒꯤ ꯄꯣꯠꯁꯦ ꯑꯗꯨꯗ ꯃꯥꯔꯀꯦꯠ ꯄ꯭ꯔꯥꯏꯁ ꯑꯗꯨ ꯄ꯭ꯔꯥꯏꯖꯇꯨ ꯊꯨꯒꯥꯏꯕ ꯑꯗꯨ ꯇꯧꯕ ꯑꯗꯥ ꯇꯧꯕ ꯂꯩꯗꯣꯏꯅꯦꯕ
ꯊꯤꯡ ꯃꯔꯤꯒꯤ ꯁꯥꯕ ꯍꯧꯔꯛꯄꯗ ꯑꯁꯤ ꯕꯤꯁꯥꯜ ꯑꯣꯏꯗꯔꯅꯦꯅ ꯂꯣꯏꯅ ꯍꯥꯏꯅꯔꯤꯃꯦꯕ ꯑꯗꯨꯗ ꯊꯤꯡꯅꯔꯅꯕ ꯍꯧꯖꯤꯛ ꯈꯛꯇ ꯊꯤꯡꯉꯁꯤ ꯀꯔꯤ ꯃꯔ ꯎꯗꯅ
ꯌꯣꯟꯗꯤ ꯌꯣꯜꯂꯤ ꯃꯥꯅꯦ ꯑꯗꯨꯝ ꯕꯤꯁꯥꯜꯗꯣ
ꯊꯤꯡ ꯊꯤꯡ ꯊꯤꯡꯅꯤ ꯌꯣꯜꯂꯤꯃꯦ ꯑꯗꯨꯝ ꯍꯥꯡꯕꯅꯤ ꯑꯗꯨꯝ ꯍꯥꯡꯉꯅꯤ
ꯃꯥꯏ ꯃꯥꯏ ꯄꯋꯥꯔ ꯎꯊꯣꯛꯅꯔꯤꯁꯦ ꯃꯥꯏꯁꯨ ꯃꯤꯅꯔꯝꯒꯅꯤ
ꯎꯝ ꯂꯩ ꯂꯩꯗ꯭ꯔꯅꯦ ꯍꯥꯡꯉ ꯑꯗꯨꯝ ꯑꯦꯚꯔꯇꯥꯏꯖ ꯈ ꯇꯧꯍꯜꯂꯤꯗꯦꯅꯦ ꯍꯥ ꯑꯗꯨꯝ ꯍꯧꯖꯤꯛꯁꯨ ꯇꯧꯔꯨ ꯎꯝ ꯑꯗꯨ ꯀꯦ ꯁꯤ ꯄꯤ ꯍꯥꯏꯕ꯭ꯔꯥ ꯑꯁꯨ ꯂꯩꯕꯣ ꯑꯗꯨꯗꯨꯅꯁꯨ ꯣꯡꯝꯒ ꯊꯝꯃꯝꯕꯅꯦ
ꯖꯥ ꯖꯥꯠꯅꯤ ꯀꯛꯋꯥꯗ ꯍꯥꯡꯉꯦ ꯀꯩꯗꯧꯔꯕ ꯆꯤꯡꯃꯩꯔꯣꯡꯗ ꯍꯥꯡꯉꯦ
ꯑꯗꯨꯗꯤ ꯕꯖꯥꯔ ꯂꯩꯇꯦꯌꯦ ꯊꯧꯕꯥꯜ ꯗꯤ ꯖꯥꯔ ꯄꯨꯔ ꯖꯖꯤꯔꯣ ꯀꯂꯣꯃꯤꯇꯔꯗꯅꯦ ꯑꯗꯨꯖ
ꯀꯔꯥꯏꯗꯤꯖꯦꯔꯣꯒꯤ ꯀꯤꯂꯣꯚꯇꯔꯅ ꯑꯥ ꯁꯣꯝꯗꯅꯤꯗꯨ ꯕꯖꯥꯔꯅ ꯁꯣꯝꯗꯅꯤ ꯑꯗꯨꯒ
ꯃꯗꯦ ꯆꯦꯔ ꯍ ꯀꯤꯂꯣꯃꯤꯇ꯭ꯔ
ꯖꯤꯦꯔꯣ ꯀꯤꯂꯣꯃꯤꯇꯔꯁꯦ ꯅꯥꯏ ꯀꯝꯁꯦ ꯀꯝ ꯖꯤꯔꯣ ꯀꯤꯂꯣꯃꯤꯇꯔꯒꯤ ꯃꯤꯅꯤꯡ ꯀꯩꯅꯣ ꯍꯪꯕ꯭ꯔꯥ
ꯣ ꯀꯔ ꯅꯪ ꯃꯊꯠꯗꯤꯕ ꯆꯦ ꯃꯊ ꯦ
ꯑꯩꯈꯣꯏꯒꯤ ꯌꯥꯝ ꯅꯛꯅꯔꯦ ꯖꯤꯦꯔꯣ ꯀꯤꯂꯣꯃꯤꯇꯔꯅꯤꯒꯤ ꯍꯥꯏꯔꯤꯁꯤ ꯀꯔꯤꯅꯣ ꯑꯥꯏꯔꯣ ꯑꯠ ꯎꯝ
ꯎ ꯇꯔꯕꯥꯗꯒꯦ ꯀꯣ ꯁꯤꯛꯇ
ꯖꯔꯣ ꯇꯨ ꯋꯥꯟ ꯖꯖꯤꯔꯣ ꯀꯤꯂꯣꯃꯤꯇꯔ
ꯑꯗꯨꯗ ꯖꯤꯔꯣ ꯑꯦ ꯑꯦ ꯏꯁꯃꯣꯏꯗ ꯖꯤꯔꯣꯒꯤꯃꯤ ꯑꯗꯨꯨꯛ ꯐꯥꯗ꯭ꯔꯒꯁꯨ ꯐꯥꯗꯦ ꯍꯥꯏꯔꯤꯁꯤ ꯑꯗꯨꯝ ꯃꯌꯥꯗꯤ ꯂ ꯑꯣꯏꯔꯝꯗꯣꯏꯅꯦꯕ ꯍꯦꯛ ꯍꯧꯖꯤꯛ ꯍꯧꯖꯤꯛ ꯑꯣꯟꯕ ꯀꯥꯟꯗ
ꯏ ꯁꯥꯡꯅꯤ
ꯕꯖꯥꯔꯁꯤ ꯀꯗꯥꯏꯗꯒꯤ ꯆꯤꯡꯒꯦꯕ
ꯕꯖꯥꯔꯁꯤ ꯀꯩꯊꯦꯜ ꯕꯖꯥꯔ ꯊꯣꯡ ꯍꯥꯝꯊꯣꯛꯑꯒ ꯑꯁꯣꯝꯒꯤ ꯊꯣꯡꯒꯤ ꯑꯗꯨꯁꯤꯡꯗꯨ ꯂꯣꯏꯅ
ꯀꯩꯅꯣ ꯊꯣꯡꯉꯥꯟꯊꯣꯛꯑꯒ ꯑꯩꯁꯦ
ꯁꯣꯝ ꯅꯥꯊꯣꯛꯑꯒ ꯁꯣꯝ ꯁꯥꯏꯠꯣꯝꯒꯤꯗꯨ ꯀꯥꯟ ꯃꯌꯥꯝꯅ ꯃꯗꯣ ꯇꯗꯤꯗ ꯍꯥ ꯑꯗꯨ
ꯑ ꯖꯣꯕ ꯀꯥꯔꯗ ꯐꯣꯇꯣ ꯀꯥꯞ ꯄꯨꯊꯣꯛꯈꯤꯕ ꯏꯃꯥ ꯆꯪꯉꯛꯇ꯭ꯔꯤꯌꯦ ꯂꯧꯎ ꯂꯥꯛꯎ ꯂꯥꯛꯎ ꯍꯥꯡꯉꯨ ꯍꯥꯡꯉꯗꯤ ꯂꯩꯕ꯭ꯔꯣ ꯑꯣ ꯂꯧ ꯂꯧ ꯂ ꯑꯃꯃꯔꯅꯤꯔ
ꯎꯝ ꯇꯨꯡꯥꯎ ꯈꯕꯔ ꯁꯤꯗ ꯍꯥ
ꯀꯩꯗꯧꯕꯗ ꯁꯟꯊꯤ ꯂꯧꯕꯒꯤ ꯄꯥꯔꯃꯤꯁꯟꯗꯨ ꯎꯔꯤꯅꯤ ꯑ
ꯎꯝ ꯎꯝꯜꯂ
ꯁꯟꯊꯤ ꯏꯁ ꯍꯥꯏꯥꯏꯠ ꯗꯤꯃꯥꯟ ꯍꯤꯌꯔ
ꯃ ꯊ ꯃ ꯃ ꯊ
ꯗꯤꯃꯥꯟ ꯌꯥꯝ ꯂꯩꯔꯦ ꯁꯣꯝꯗ ꯑꯗꯨꯅꯅꯦ ꯀꯔꯤ ꯃꯃꯤꯃꯔ ꯃꯥꯥꯏ ꯊ ꯔꯣꯂꯤꯁ
ꯑꯈꯅꯦ
ꯆꯞꯄꯦ
ꯇꯞꯦꯕ
ꯇꯄꯦ ꯇꯞ ꯇꯞꯍꯜꯂꯣ ꯑꯗꯨꯝ ꯍꯧꯖꯤꯛꯝ ꯃꯥꯔꯦ ꯍꯦꯔꯜꯂꯣ ꯑꯗꯨꯝ
ꯎ ꯅꯍꯥꯗꯤ ꯑꯩ ꯊꯥꯡꯒꯠꯂꯒ ꯇꯥꯔꯔꯣꯏ ꯃꯥꯅꯤ ꯀꯅꯥ ꯄꯨꯁ
ꯅꯨꯉ ꯔꯒꯥ ꯐꯪꯕ ꯄꯩꯁ ꯍꯥꯗ
ꯁ ꯅꯪ ꯑꯩ ꯅꯪ ꯍ
ꯑꯩꯩꯅ ꯋꯥꯔꯦ ꯅꯪꯅ ꯐꯪ ꯇꯔꯃꯦ ꯍꯥꯏ ꯍꯥꯏ ꯀꯌꯥ ꯑꯦꯁꯀ꯭ꯌꯨꯁꯁ
ꯑꯅꯥ ꯄꯤ ꯀꯩꯒꯤꯅꯣ ꯁꯤꯌꯦ ꯅꯥꯀꯨꯞ ꯅꯥꯨꯞꯄꯤꯁꯤ ꯅꯥꯀꯨꯞꯄꯤꯅ ꯄꯦꯛꯛꯇ꯭ꯔꯒ ꯅꯄꯥꯛꯄꯤꯅ ꯄꯦꯛ ꯑꯩꯁꯦ
ꯄꯤꯛꯏꯁꯦ ꯀꯩꯅꯣ
ꯄꯤꯦꯛꯄ ꯍꯥꯏꯕꯗꯤ ꯅꯤꯡꯁꯤꯡ ꯇꯧꯔ ꯄꯦꯛꯄ
ꯁꯤꯡꯗꯤ ꯀꯩꯗꯧꯕ
ꯉꯁ ꯇꯔ ꯁꯅꯥꯗ ꯑꯗꯨ ꯎꯝ
ꯎꯝ
ꯄꯤꯛ ꯄ ꯄꯤꯛ ꯄ ꯄꯛ ꯄꯤꯅ ꯍ ꯑꯁ ꯅꯍꯥꯟꯒꯤ ꯕꯤꯚꯤꯁꯥꯜꯗ ꯌꯥꯍꯧꯕ
ꯑꯗꯨ ꯊꯧꯕꯥꯜ ꯊꯕꯥꯜ ꯒꯤꯕꯤꯁꯥꯎꯗꯣ ꯑꯗꯨ ꯇꯥꯡꯉꯦ ꯍꯥꯏꯌꯦꯛꯇꯣ ꯄꯒꯋꯥꯗ
ꯄꯣꯠ
ꯑꯝ
ꯇꯥꯡꯒꯗꯤ ꯊꯤꯡꯖꯔꯝ ꯈꯔ
ꯅꯪ ꯅꯪꯁꯨ ꯅꯛꯠꯇꯃꯦꯦ ꯌꯥ
ꯍꯣꯡ ꯍꯣꯡꯉꯗꯤ ꯍꯧꯗꯤ
ꯃꯤꯗꯜ ꯀ꯭ꯂꯥꯁꯀꯤ ꯃꯤꯈꯣꯏꯗꯤ ꯎ ꯕꯤꯚꯤꯁꯥꯜꯁꯤ ꯌꯥꯝ ꯊꯤꯅ ꯍꯔꯥꯎꯖꯔꯤꯅꯦ ꯍꯥꯏꯕ ꯀꯩ ꯀꯩꯅꯣ ꯍꯥꯏꯕꯗ ꯎꯝ ꯎꯝ ꯀꯤꯠꯆꯟ ꯑꯥꯏꯇꯦꯝ ꯑꯣꯏꯔꯣ ꯒ꯭ꯔꯣꯁꯔꯤ ꯑꯥꯏꯇꯦꯝ ꯑꯣꯏꯔꯣ ꯃꯣꯏꯒꯤ ꯑꯣꯐꯔ ꯅꯨꯡꯇꯤꯒꯤ ꯄꯤꯕꯅꯦꯕ ꯑꯗꯨꯝ ꯀ ꯆꯤꯒꯤ ꯄꯆꯂ ꯎꯝ ꯌꯦꯡꯉꯒ ꯆꯠꯄꯁꯨ ꯌꯥꯎꯔꯤꯅꯦꯕ ꯑꯗꯒꯤ ꯗꯨꯀꯥꯟ ꯍꯥꯏꯗꯤ ꯈꯔ ꯗꯨꯀꯥꯟꯗꯣ ꯃꯄꯥꯟꯒ ꯐꯝꯖꯕ ꯑꯗꯨ ꯣꯗꯗꯒꯤ